ꯑꯣ ꯑꯣ
ꯋꯥꯔꯤ ꯅꯨꯡꯉꯥꯏꯔꯤꯉꯩꯗ ꯃꯇꯝ ꯇꯥꯈ꯭ꯔꯦꯅꯦ ꯍꯥ ꯍꯌꯦꯡꯗꯤ ꯀ꯭ꯥꯂꯁ ꯂꯩꯕ꯭ꯔꯣ
ꯎꯝ ꯗ꯭ꯌꯨꯇꯤ ꯆꯠꯅꯤꯡꯉꯥꯏ ꯂꯩ
ꯑꯣ ꯑꯣ ꯅꯪ ꯢꯟꯇ꯭ꯔꯟ ꯇꯧꯔꯤꯀꯣ ꯑ ꯍꯣꯁꯄꯤꯇꯥꯜꯗꯒꯨꯝꯕ ꯇꯧꯕ꯭ꯔꯣ ꯑꯆꯥ ꯆꯥ ꯆꯥ ꯌꯥꯝ ꯐꯩꯅꯦ ꯋꯥꯗꯤ ꯋꯥꯔꯝꯅꯤꯀꯣ
ꯑꯁ ꯌꯥꯝ ꯋꯥꯏꯑꯦ ꯗ꯭ꯌꯨꯇꯤ ꯇꯧꯕ ꯋꯥꯕꯒꯤ ꯅꯠꯇꯦ ꯒꯥꯔꯤ ꯇꯣꯡꯕ ꯗꯨ ꯂꯝꯕꯤ ꯌꯥꯝ ꯁꯥꯡꯕꯒꯤ ꯑꯗꯨꯌꯝ ꯋꯥꯕ
ꯇꯥꯋꯟ ꯗꯣ
ꯎꯝ ꯇꯨ ꯑꯋꯥ꯭ꯔꯁ ꯃꯨꯛ ꯆꯪꯉꯤ
ꯑꯆꯥ ꯆꯥ ꯋꯥꯔꯝꯅꯤ ꯑꯗꯨꯗꯤ ꯑꯃꯨꯛ ꯍꯪꯒꯠ ꯍꯟꯗꯥ ꯆꯠꯄ꯭ꯔꯣ
ꯎꯝ ꯆꯠꯂꯤ
ꯎꯝ ꯑꯣ ꯑꯣ ꯑꯁ ꯋꯥꯔꯝꯅꯤ ꯑꯗꯨꯗꯤ ꯄꯨꯡ ꯑꯅꯤ ꯇꯣꯡꯕ ꯋꯥꯏ ꯍꯥꯢꯒꯅꯤ ꯄꯨꯡ ꯀꯌꯥꯗ ꯆꯥꯛ ꯆꯥꯗꯣꯏꯅꯣ ꯅꯣꯏꯗꯤ
ꯅꯤꯄꯥꯥꯟ ꯑꯗꯨꯋꯥꯏꯗ ꯆꯥꯒꯅꯤ
ꯑꯣ ꯑꯣ ꯁꯥꯔꯐ ꯇꯧꯕꯗꯤ ꯄꯨꯡ ꯀꯌꯥ ꯇꯧꯢ
ꯇꯥꯕ꯭ꯔꯣ
ꯇꯥꯕ꯭ꯔꯣ
ꯑꯥꯎ ꯇꯥꯏꯌꯦ
ꯑꯗꯨꯝ ꯁꯥꯔꯐ ꯇꯧꯕꯗꯣ ꯄꯨꯡ ꯅꯤꯄꯥꯟꯗ ꯇꯧꯕ꯭ꯔꯥ ꯑꯣ ꯑꯣ ꯑꯣ
ꯅꯪꯗꯤ ꯄꯨꯡ ꯀꯌꯥ ꯆꯥꯛ ꯊꯣꯡꯗꯣꯏꯅꯣ
ꯑꯁ ꯊꯣꯛꯅꯤꯡꯗꯦꯅꯥ ꯉꯁꯤꯗꯤ ꯆꯥꯔꯔꯣꯏ
ꯑꯩꯒ ꯋꯥꯔꯤ ꯁꯥꯟꯅꯕꯒꯤ ꯆꯔꯥ ꯍꯦꯜꯂꯒꯦ ꯍꯥꯏꯔꯣ
ꯍꯥ ꯍꯥ ꯍꯥ ꯑꯗꯨꯒꯤ ꯅꯠꯇꯦꯗ ꯆꯥꯅꯤꯡꯗꯕ ꯍꯣꯔꯦꯟ ꯀꯞ ꯅꯨꯗꯜꯁꯂ ꯀꯩꯅꯣ ꯑꯃ ꯂꯩꯔꯨꯔꯒ ꯆꯥꯔ ꯇꯨꯝꯒ꯭ꯔꯅꯤ
ꯅꯠꯇꯦ ꯑꯩꯒ ꯋꯥꯔꯤ ꯁꯥꯟꯅꯕꯒꯤ
ꯍ
ꯆꯥꯛ ꯆꯥꯔꯔꯣꯏꯗ꯭ꯔꯥꯅ ꯈꯜꯂꯣ
ꯎꯝ ꯑꯗꯨꯒꯤ ꯅꯠꯇꯦꯅ ꯆꯥꯛ ꯊꯣꯡꯕꯁꯦ ꯌꯥꯝ ꯇꯜꯂꯦ ꯑꯩꯗꯤ ꯑꯁꯦꯡꯕ
ꯗꯔꯗꯤ ꯊꯣꯡꯅꯉꯥꯏ ꯃꯤ ꯑꯃ ꯄꯨꯁꯤꯟꯈ꯭ꯔꯣꯗꯅ
ꯀꯥꯏ ꯍꯧꯖꯤꯛ ꯄꯨꯁꯜꯂꯗꯤ ꯁꯤꯔꯅꯤ ꯀꯣꯟꯊꯤꯖꯆꯕꯗ
ꯀꯅꯥꯒꯤ ꯈꯣꯟꯊꯤ ꯆꯥꯗꯣꯏꯅꯣ
ꯑꯁꯤ ꯌꯨꯝꯗꯒꯤ ꯑꯃꯨꯛ ꯇꯧꯔꯔꯛꯇꯕꯁꯤꯅ ꯃꯤ ꯑꯣꯏꯗ꯭ꯔꯤ ꯅꯪ ꯀꯩꯀꯩ ꯑꯗꯨꯃꯥꯏꯅ ꯇꯧꯕ ꯌꯥꯕ꯭ꯔꯥ ꯀꯥꯏꯅ ꯍꯥꯏ
ꯑꯗꯨꯗꯤ ꯅꯪꯅ ꯅꯨꯄꯥ ꯊꯣꯛꯅ ꯈꯨꯝꯕ ꯇꯥꯕꯅꯤ ꯀꯩꯅꯣ
ꯍꯣꯏ ꯑꯁ ꯑꯗꯨ ꯑꯣꯏꯔꯁꯨ ꯄꯥꯝꯗꯦꯗ ꯍꯧꯖꯤꯛ ꯍꯧꯖꯤꯛꯃꯛꯇꯤ ꯋꯥꯔꯁꯨ ꯈꯥꯡꯕ ꯇꯥꯕꯅꯤ
ꯑꯁ ꯇꯥꯏꯌꯦ
ꯍꯥꯥ
ꯀꯩꯕ
ꯀꯩ ꯀꯥꯏꯕ
ꯀꯩꯁꯨ ꯅꯠꯇꯦ
ꯍꯤ ꯍꯤ ꯍꯣꯏ ꯃꯇꯝꯅ ꯄꯔꯛꯄ ꯍꯥꯏꯗꯨꯅꯤꯅ ꯌꯥꯗ꯭ꯔꯗꯤ ꯌꯥꯗ꯭ꯔꯦꯗꯅ ꯌꯥꯗ꯭ꯔꯗꯤ ꯌꯥꯗꯕꯒꯤ ꯊꯕꯛ ꯇꯧꯋ ꯊꯥꯕ
ꯅꯪꯅ ꯄꯥꯝꯕꯒꯁꯨ ꯑꯝꯇ ꯂꯩꯇꯕ
ꯍꯣꯏ ꯑꯁ ꯑꯩ ꯑꯗꯨꯝ ꯀꯔꯤ ꯍꯥꯏꯁꯦ ꯈꯪꯅꯗꯦꯕꯀꯣ ꯑꯗꯨꯝ ꯍꯣꯏ ꯐ꯭ꯔꯦꯟꯕꯨꯗꯤ ꯂꯩ ꯑꯗꯨ ꯑꯣꯏꯔꯁꯨ ꯏꯟꯇꯦꯟꯁꯟꯗ ꯂꯩꯗꯕ ꯂꯩꯒꯦꯗꯤ ꯇꯧꯋꯦ ꯃꯔꯛ ꯃꯔꯛꯇ ꯑꯗꯨ ꯑꯣꯏꯔꯁꯨ ꯑꯩꯅ ꯑꯗꯨꯝ ꯀꯩ ꯍꯥꯏꯔꯁꯦ ꯈꯥꯝꯕꯅꯤꯅ ꯇꯥꯏ ꯇ ꯍꯁ
ꯑꯩꯅ ꯍꯪꯉꯗꯤ ꯌꯥꯒꯗ꯭ꯔꯣ
ꯎ ꯊꯤ ꯋꯥꯔꯦꯝ ꯈꯪꯗꯦ ꯑꯗꯨꯁꯨ ꯀꯣ ꯍꯥꯏꯁꯨ ꯉꯝꯗꯦ
ꯑ ꯍꯥꯏꯕ ꯉꯝꯗꯕ
ꯎꯝ
ꯑꯁ ꯅꯨꯄꯥ ꯊꯣꯛꯇꯦꯗ
ꯎ ꯑꯗꯨꯕꯨ ꯑꯗꯨ ꯑꯗꯨ ꯈꯛꯇꯕꯨ ꯅꯨꯄꯥ ꯊꯣꯛꯇꯦ ꯍꯥꯏꯕ ꯌꯥꯕ꯭ꯔꯅꯤ
ꯀꯩꯅꯨ ꯌꯥꯕ ꯌꯥꯗꯕ ꯅꯨꯄꯥ ꯊꯣꯛꯅ ꯅꯪꯅ ꯈꯨꯝꯒꯗꯕꯅꯤ ꯀꯩꯅꯣ ꯑꯗꯨ ꯑꯣꯏꯔꯗꯤ ꯅꯨꯄꯥ ꯊꯣꯛꯑꯦ ꯍꯥꯏ ꯇꯕ ꯑꯗꯨ ꯅꯠꯇꯅ ꯅꯪꯅ ꯈꯪꯗꯦꯗ ꯈꯪꯗꯦꯗ ꯍꯥꯏꯔꯗꯤ ꯅꯨꯄꯥ ꯊꯣꯛꯇꯦ ꯍꯥꯏꯕ ꯇꯥꯕꯅꯤ ꯀꯩꯅꯣ
ꯎ ꯑꯗꯨ ꯑꯗꯨꯗ ꯈꯛ ꯅꯨꯄꯥ ꯊꯣꯛꯇꯦꯅ ꯂꯧꯔꯗꯤ ꯂꯥꯟꯒꯅꯤꯗ
ꯎꯝ ꯍꯣꯏ ꯑꯗꯨꯕꯨꯗꯤ ꯆꯨꯝꯕ ꯑꯗꯨ ꯑꯣꯏꯔꯁꯨ
ꯃꯉꯥꯜꯅ ꯅꯩꯔꯦ ꯍꯟꯗꯛꯇꯤ
ꯍꯣꯏ ꯑꯗꯨꯒꯨꯝꯅ ꯇꯧꯔꯝꯅꯤꯀꯣ ꯅꯣꯏꯁꯨ
ꯑ ꯇꯜꯂꯦꯗ ꯃꯉꯥꯜꯒꯤ ꯂꯥꯏꯁꯦ ꯈꯔ ꯀꯟꯅ ꯉꯥꯜꯂꯦꯕ ꯍꯟꯗꯛꯇꯤ
ꯃꯥ ꯃꯝꯗꯧꯕ ꯁꯣꯏꯔꯔꯣꯏ
ꯎꯝ ꯑꯁ ꯅꯨꯡꯕꯨ ꯅꯨꯡꯁꯤꯗ ꯑꯉꯥꯡꯗꯣ ꯅꯨꯄꯥ ꯑꯃ ꯂꯩꯕꯅꯦꯕ ꯑꯉꯥꯡ
ꯑꯗꯨꯒꯤꯅꯤ ꯑꯩꯅ ꯅꯨꯄꯥꯁꯤꯡꯁꯤ ꯊꯥꯖꯅꯤꯡꯗ꯭ꯔꯤꯁꯦ
ꯏ ꯅꯨꯄꯥꯁꯤꯡꯁꯦ ꯍꯥꯏꯒꯅꯨ ꯑꯗꯨꯒꯨꯝꯕ ꯅꯨꯄꯥꯁꯤꯡꯗꯣ ꯍꯥꯏꯒꯗꯧꯅꯦ
ꯍꯣꯏꯅꯦ ꯍꯣꯏꯅꯦ ꯅꯪꯕꯨꯗꯤ ꯒ꯭ꯌꯥꯟ ꯇꯥꯏꯅꯦ
ꯑ ꯅꯠꯇꯦ ꯅꯠꯇꯦ ꯑꯩꯕꯨ ꯒ꯭ꯌꯥꯟ ꯇꯥꯏ ꯍꯥꯏꯕ ꯅꯠꯇꯦꯅ ꯅꯨꯄꯥ ꯈꯨꯗꯤꯡꯃꯛꯇꯤ ꯑꯗꯨꯃꯥꯏꯅ ꯇꯧꯔꯝꯃꯣꯏꯅ ꯅꯨꯄꯤꯁꯤꯡꯁꯨ ꯇꯧꯕ ꯌꯥꯎꯔꯤꯗꯨꯗꯤ ꯌꯥꯎꯕꯕꯨꯗꯤꯀꯣ ꯄꯨꯂꯞꯇꯤ ꯅꯠꯇꯦꯕ
ꯑꯗꯨ ꯑꯩꯗꯤ ꯑꯗꯨꯃꯥꯏꯟ ꯇꯧꯔꯣꯏꯗ
ꯎꯝ ꯐꯩꯗ ꯅꯪꯗꯤ ꯐꯕꯅꯦꯀꯣ
ꯍꯌꯦꯡ ꯅꯪ ꯂꯨꯅ ꯇꯧꯗꯣꯏꯅꯦ ꯑꯩꯅꯀꯣ
ꯇꯧꯁꯦ ꯇꯧꯁꯦ
ꯑꯣ ꯇꯧꯁꯦ ꯍꯥꯏꯔꯗꯤ ꯑꯩꯅ ꯍꯪꯕ ꯌꯥꯔꯕꯣ
ꯍꯥ ꯋꯥꯔꯤꯒꯤ ꯍꯣꯏ ꯍꯥꯏꯔꯒꯦꯀꯣ
ꯑꯩꯗꯤ ꯋꯥꯔꯤꯒꯤ ꯅꯠꯇꯦꯀꯣ ꯑꯁꯦꯡꯕꯒꯤꯅꯤꯀꯣ
ꯐꯥꯔꯦꯅꯦ ꯐꯥꯔꯦꯅꯦ ꯏꯁ ꯅꯍꯥꯟꯅ ꯌꯥꯈ꯭ꯔꯕꯗꯨꯗꯤ ꯅꯪ ꯀꯥꯎꯔꯕ ꯃꯥꯜꯂꯦꯅ ꯑꯃꯨꯛ ꯅꯣꯛꯄ ꯑ ꯑ ꯑꯩꯗꯤ
ꯑꯁ ꯅꯣꯛꯀꯅꯨ
ꯅꯣꯛꯇꯦꯅꯦ ꯅꯪ ꯅꯣꯛꯑ ꯂꯩꯔꯦꯅꯦ ꯅꯣꯏ ꯅꯃꯥꯟꯅꯕꯤꯒꯨꯝꯕꯁꯨ ꯂꯩꯃꯤꯟꯅꯕ꯭ꯔꯣ ꯅꯠꯇ꯭ꯔꯒ ꯑꯗꯨꯝ ꯔꯦꯟꯗꯝ
ꯂꯩꯃꯤꯟꯅꯩ ꯏꯃꯥꯟꯅꯕꯤꯁꯤꯡ ꯃꯀꯣꯛ ꯆꯥꯛꯄ ꯉꯥꯛꯇ
ꯍ ꯆꯥ-ꯆꯥ ꯆꯍꯤ ꯀꯌꯥ ꯁꯨꯔꯒꯦ ꯁꯤꯁꯇꯔꯗꯤ
ꯍꯜꯂꯣ
ꯎꯝ
ꯍꯥꯏꯗꯧ ꯏꯀꯥꯏꯌꯦꯗ
ꯏꯁ ꯏꯀꯥꯏꯔꯨꯅꯨꯗ
ꯑꯩ ꯇ꯭ꯋꯦꯟꯇꯤꯇꯨ ꯁꯨꯔꯦ
ꯎꯝ ꯎꯝ ꯑꯣꯏꯔꯝꯃꯣꯏꯗ ꯊꯥꯖꯗꯦꯗ
ꯑꯁꯦꯡꯕꯅꯦ ꯑꯩ ꯇꯨ ꯊꯥꯎꯖꯟ ꯐꯥꯏꯚꯀꯤ
ꯐꯥꯏꯞꯇ ꯄꯣꯛꯄꯅꯤ ꯑꯩ ꯇ꯭ꯋꯦꯟꯇꯤꯇꯨ ꯅꯠꯇꯦ ꯑꯗꯨ ꯑꯣꯏꯗꯤ ꯇ꯭ꯋꯦꯟꯇꯤ ꯋꯥꯟ
ꯊꯥꯖꯗꯦꯗ ꯇꯣ
ꯀꯔꯤ ꯀꯔꯤꯗ ꯊꯥꯖꯗꯕꯅꯣ
ꯈꯣꯟꯗ ꯑꯗꯨꯝ ꯈꯪꯉꯦꯗ
ꯈꯣꯟꯗ ꯑꯉꯥꯡ ꯃꯥꯜꯂꯤꯔꯣ ꯑꯍꯜꯃꯔ
ꯑꯍꯟ ꯃꯥꯂꯦꯗ ꯑꯍꯟ ꯍꯥꯏ ꯌꯥꯝ ꯍꯟ ꯑꯍꯟ ꯌꯥꯝ ꯍꯟꯕꯗꯤ ꯑꯣꯏꯔꯝꯃꯣꯏ
ꯀꯔꯤꯅꯣ ꯑꯗꯨ ꯇ꯭ꯋꯦꯟꯇꯤꯇꯨꯁꯦ ꯑꯍꯟ ꯅꯠꯇꯕꯣ
ꯑꯁ ꯇ꯭ꯋꯦꯟꯇꯤ ꯇꯨꯗꯤ ꯍꯣꯏ ꯑꯍꯟ ꯈꯪꯗꯦꯗ꯫ ꯀꯔꯤ ꯍꯥꯏꯗꯣꯏꯅꯣ ꯇ꯭ꯋꯦꯟꯇꯤ ꯇꯨꯁꯦ ꯌꯥꯝ ꯑꯍꯟ ꯑꯣꯏꯕꯗꯤ ꯅꯠꯇꯦꯗꯅ꯫
ꯍꯣꯏꯅꯦ ꯑꯩꯕꯨ ꯍꯥꯏ꯫ ꯅꯠꯇ꯭ꯔꯒꯅ ꯑꯩ ꯊꯥꯔꯇꯤꯅꯦ ꯈꯜꯂꯤꯔꯣ꯫
ꯅꯪꯁꯦ ꯇ꯭ꯋꯦꯟꯇꯤ ꯅꯥꯏꯟ꯫
ꯏꯁ ꯍꯦꯟꯃꯜꯂꯦ ꯑꯗꯨꯗꯤ꯫ ꯑꯩꯒꯤ ꯏꯁꯥꯒꯤ ꯆꯍꯤ ꯑꯁꯦꯡꯕ ꯍꯥꯏꯔ ꯊꯥꯖꯗꯕꯤꯁꯤꯗꯤ ꯆꯥꯛꯑꯦꯗꯀꯣ꯫
ꯂꯥꯟꯅ ꯍꯥꯏꯔꯤꯗꯨꯅꯤ꯫
ꯍꯥꯏꯗꯤꯌꯦ꯫ ꯉꯝꯅꯤ ꯏꯁ ꯑꯩ ꯕꯥꯏꯕꯥꯜ ꯋꯥꯁꯛꯄ ꯉꯝꯒꯅꯤ꯫ ꯑꯁꯦꯡꯕꯅꯦ ꯑꯩ ꯇ꯭ꯋꯦꯟꯇꯤ ꯋꯥꯟ ꯁꯨꯔꯦ꯫
ꯎꯝ ꯑꯣꯏꯔꯝꯅꯤ꯫
ꯍꯧꯁꯦ ꯍꯧꯁꯦ ꯊꯖꯗꯔꯗꯤ ꯀꯔꯤ ꯎꯄꯥꯏ ꯑꯩ ꯇꯔꯥꯏꯕꯅꯦ꯫
ꯀꯩ ꯀꯩ ꯇꯔꯥꯏꯞ ꯀꯣꯝ ꯀꯣꯝ ꯃꯥꯜꯂꯦꯗ꯫
ꯀꯔꯤꯅꯣ ꯉꯁꯥꯏꯃꯨꯛ ꯑꯩꯉꯣꯟꯗ ꯔꯣꯡꯃꯩ ꯃꯔꯣꯜ ꯉꯥꯡꯂꯝꯃꯒ ꯑꯩꯕꯨ ꯇ꯭ꯔꯥꯏꯞ ꯅꯠꯇꯕꯣ ꯍꯪ ꯉꯛꯏꯁꯤꯕꯨ꯫
ꯑꯦ ꯅꯠꯇꯦ ꯅꯪ ꯈꯨꯝꯕꯗꯨꯗꯤ ꯃꯩꯇꯩꯂꯣꯟꯗ ꯈꯨꯝꯃꯛꯄꯗꯨꯗꯤ꯫
ꯍꯣꯏꯅꯦ ꯑꯗꯨꯕꯨꯗꯤ ꯁꯨꯝ ꯈꯨꯝꯕꯩ ꯋꯥꯅꯤ꯫
ꯀꯩ ꯀꯩ ꯇꯔꯥꯏꯞꯅꯣ ꯀꯣꯝ ꯃꯥꯂꯦꯗ꯫
ꯑꯩꯕꯨ ꯀꯣꯝꯅꯦ ꯑꯁ
ꯑꯗꯨꯗꯤ ꯀꯩꯅꯣ꫰꫰ ꯑꯥ꯫
ꯀꯣꯝ ꯑꯣꯏꯔꯗꯤ ꯉꯁꯥꯏ ꯅꯪꯅ ꯑꯩꯉꯣꯟꯗ ꯔꯣꯡꯃꯩ ꯃꯔꯣꯟ ꯉꯥꯡꯕꯗꯣ ꯑꯩ ꯈꯪꯒꯗ꯭ꯔꯣ꯫
ꯑꯣ ꯔꯣꯡꯃꯩꯔꯥ ꯑꯗꯨꯗꯤ꯫
ꯃꯁꯤꯕꯨ꯫
ꯑꯁ ꯅꯪꯒꯤ ꯅꯪꯒꯤ ꯋꯥ ꯈꯨꯉꯥꯡꯗꯣ ꯈꯔ ꯃꯥꯟꯕꯀꯣ ꯏꯃꯥꯟꯅꯕꯁꯤꯡꯒꯤ꯫ ꯋꯥ ꯈꯨꯉꯥꯡꯗ
ꯑꯗꯨꯒꯤꯅꯤꯗ꯫
ꯍꯣꯏꯁꯦ ꯍꯣꯏꯁꯦ꯫ ꯀꯃꯥꯏꯅ ꯉꯥꯡꯉꯣ ꯍꯥꯏꯕꯅꯣ꫰꫰ ꯑꯩꯗꯤ ꯃꯩꯇꯩ ꯃꯩꯇꯩ ꯃꯔꯣꯟꯁꯤ ꯈꯔ ꯐꯖꯅ ꯁꯦꯡꯉꯦ ꯑꯗꯨꯒꯤ ꯅꯣꯏꯒ ꯉꯥꯡꯅꯕꯒꯥꯟꯗ ꯀꯔꯤ ꯍꯥꯏꯅꯤ ꯈꯪꯗꯦ꯫
ꯉꯥꯡꯉꯨ ꯍꯥꯏꯕ ꯅꯠꯇꯦꯗ ꯑꯩꯅ ꯍꯥꯏꯕꯗꯤ꯫ ꯅꯪꯒꯤ ꯋꯥ ꯈꯨꯡꯉꯥꯡꯗꯣ ꯍꯥꯏꯕꯅꯤꯗ꯫
ꯑꯣ꯫
ꯃꯥꯜꯂꯦ ꯍꯥꯏꯕꯅꯤꯗ꯫
ꯑꯗꯨꯗꯤ ꯔꯣꯡꯃꯩꯒꯨꯝꯅ ꯉꯥꯡꯉꯣ ꯍꯥꯏꯕ꯭ꯔꯣ꯫
ꯎꯝ ꯅꯪ ꯅꯪꯅ ꯉꯥꯡꯕ ꯊꯣꯛꯄ ꯑꯗꯨꯝ ꯉꯥꯡꯉꯨꯗ꯫ ꯌꯥꯏꯅ ꯀꯩꯁꯨ ꯀꯩꯁꯨ ꯀꯥꯏꯗꯦꯗ ꯀꯥꯏꯕꯕꯨꯗꯤ꯫ ꯆꯍꯤ ꯀꯌꯥ ꯁꯨꯔꯒꯦ ꯅꯪ ꯑꯗꯨ ꯇꯝꯕ ꯍꯧꯕꯗꯣ꯫
ꯑꯁꯤ ꯇꯝꯕ ꯍꯧꯕꯁꯦ ꯆꯍꯤ ꯑꯍꯨꯝ꯫
ꯑꯣ ꯁꯝ ꯅꯦꯛꯁ ꯏꯌꯥꯔ ꯂꯣꯏꯗꯣꯏꯔꯣ꯫
ꯑꯥ꯫
ꯆꯆꯥ꯫
ꯑꯩ ꯂꯣꯏꯕ ꯉꯥꯏꯕ ꯉꯝꯗ꯭ꯔꯕꯣ
ꯎꯝ ꯉꯝꯗ꯭ꯔꯦ ꯉꯝꯗ꯭ꯔꯦ ꯑ ꯍꯥ ꯍꯥ
ꯍꯦꯍ ꯀꯟꯅ ꯅꯣꯡꯒꯅꯨ ꯃꯤꯅ ꯄꯪꯉꯦ ꯑꯃꯨꯛ ꯈꯟꯒꯅꯤ ꯀꯔꯤꯕ
ꯍꯝ ꯍ ꯏꯆꯤꯟ ꯏꯅꯥꯎꯗꯤ ꯀꯌꯥ ꯁꯨꯒꯦ
ꯑꯩꯒ ꯏꯅꯥꯎꯅꯨꯄꯥ ꯑꯃ ꯉꯥꯛꯇꯅꯤ
ꯑꯣ ꯑꯣ ꯑꯣ ꯀꯥꯏꯗꯩꯅꯣꯖꯨ ꯍꯥꯏꯗꯦ
ꯑꯩꯔꯣ
ꯎꯝ
ꯅꯣꯅꯦꯗꯒꯤꯅꯦ
ꯑꯩꯌꯥ ꯑꯩꯏꯁ ꯌꯥꯝ ꯂꯥꯞꯄꯤꯅ
ꯅꯪꯕꯨ ꯀꯥꯏ ꯂꯩꯕꯒꯤ ꯑꯗꯨꯛ ꯌꯥꯝ ꯂꯥꯞꯅ ꯎꯔꯤꯅꯣ
ꯑꯩꯗꯤ ꯄ꯭ꯔꯣꯖꯦꯛꯗꯩꯅꯤꯅ
ꯀꯔꯤ
ꯄ꯭ꯔꯣꯖꯦꯛ ꯂꯣꯛꯇꯥꯛ ꯄ꯭ꯔꯣꯖꯦꯛꯗ
ꯑꯣ ꯑꯁ ꯈꯪꯉꯦꯅꯦ
ꯊꯥꯖꯗꯕ꯭ꯔꯣ
ꯊꯥꯖꯗꯦꯗ
ꯑꯟꯇꯛꯔꯣꯝꯗꯗꯤ ꯔꯣꯡꯃꯩ ꯇꯥꯕꯁꯨ ꯎꯗꯦ